ꯍꯜꯂꯣ
ꯍꯥꯎ ꯇꯥꯏꯌꯦ
ꯑꯥ
ꯌꯥꯔꯦ ꯌꯥꯔꯦ ꯀꯔꯤ ꯀꯔꯤ ꯁꯥꯟꯅꯖ ꯍꯥꯏꯅꯣ ꯉꯁꯤꯗꯤ
ꯉꯁꯤꯗꯤ ꯀꯔ ꯍꯟꯖꯥꯡ ꯆꯥꯔꯕ ꯑꯌꯨꯛꯀꯦꯠ
ꯎꯝ ꯀꯩꯅꯩꯅꯣꯝꯑꯣꯌꯦꯟ ꯉꯔꯥꯡ ꯅꯨꯡꯗꯥꯡ ꯊꯣꯡꯉꯝꯕ ꯌꯥꯅꯤ ꯅꯨꯡꯗꯥꯡ ꯊ ꯅꯨꯡꯗꯥꯡꯒꯤ ꯀꯥꯡꯁꯣꯏ
ꯑꯩꯈꯣꯏ ꯅꯨꯡꯊꯪ ꯀꯩ ꯊꯣꯡꯉꯨꯅꯣ ꯈꯪꯗ꯭ꯔꯦꯅꯦ ꯑꯛꯇꯤ ꯀꯩꯅꯣ ꯆꯥꯏ ꯀꯔꯤ ꯈꯣꯡꯗ꯭ꯔꯨꯝꯒ ꯕꯣꯔꯥꯒ ꯊꯣꯡꯕ ꯑꯗꯨꯒ ꯏꯅꯥꯎꯄꯤꯒꯤ ꯅꯪꯅꯕ ꯈꯦꯆꯤ ꯇꯧꯕꯤꯕ ꯐꯃꯥꯅ ꯑꯗꯨ ꯈꯦꯆꯤꯗꯨꯒ ꯑꯣꯏꯅ ꯆ ꯆꯥꯛ ꯆꯥ ꯇꯟꯗꯅ ꯉꯁꯤꯁꯦ ꯑꯩꯍꯣꯏ ꯆꯔꯦ ꯆꯠꯂꯨꯏꯦ ꯁꯤꯗ ꯍꯜꯂꯛꯇ ꯉꯥꯏꯔꯦ ꯍꯦꯖ꯭ꯔꯤ ꯌꯦꯈꯣꯏꯇ ꯑꯩꯈꯣꯏ ꯆ ꯑꯩꯈꯣꯏ ꯆ ꯑꯩꯈꯣꯏ ꯆꯦ ꯑꯍꯟꯗ ꯃꯣꯏ ꯃꯌꯨꯝ ꯁꯥꯔꯤꯕ ꯀꯅ ꯑꯗꯨꯒꯤ ꯆꯤꯅꯥꯎꯁꯣꯏꯅ ꯀꯧꯔꯒ ꯂꯥꯛꯑꯦ ꯑꯗꯒꯤ ꯆꯤꯅꯥꯎ ꯅꯨꯄꯥꯗ ꯊꯤꯜꯍꯜꯂꯛꯑꯦ ꯂꯂꯥ ꯏꯐꯏꯅꯤ ꯏꯅꯥꯎꯄꯤꯒ ꯑꯩꯒ ꯑꯩꯊꯟꯆꯠꯇꯟꯗꯅ ꯏꯅꯥꯎꯄꯤ ꯍꯧꯔ ꯆꯠꯂꯤꯅꯤ
ꯅꯅꯥꯎ ꯄꯤꯗꯧꯃ ꯅꯃꯥꯟꯅꯕꯤ ꯑꯣꯟꯊꯣꯛꯑꯕ ꯍꯧꯖꯤꯛꯀꯥꯟꯗ
ꯎꯝ ꯃꯥꯗꯤ ꯈꯔ ꯐꯣꯟ ꯄꯥꯏꯔ ꯂꯩꯔ ꯈꯣꯠꯂ ꯊꯕꯀꯥ ꯀꯩꯝꯇꯧ ꯍꯩꯇꯦꯕ ꯑꯗꯨꯅ ꯅꯍꯥꯟꯈꯩꯗꯤ ꯃꯥ ꯆꯠꯅꯗꯦ ꯏꯅꯥꯎꯄꯥ ꯆꯠꯅꯩꯗꯩ ꯏꯅꯥꯎꯄꯥꯇ ꯑꯩꯅ ꯀꯧꯕꯤꯗ꯭ꯔꯕ ꯑꯗꯒꯤ ꯏꯅꯥꯎꯄꯤꯗ ꯑꯣꯏꯅ ꯍꯧꯔ ꯆꯠꯂꯦ
ꯅ ꯈ꯭ꯋꯥꯏꯉꯩꯁꯦ ꯅꯪ ꯅ ꯏꯅꯥꯎꯄꯥꯗꯨꯅ ꯌꯥꯝ ꯆꯥꯎꯕ ꯂꯩꯔꯝꯃꯤꯁ
ꯎꯝ ꯅ ꯄꯥꯉꯥ ꯂꯩꯔ ꯐꯣꯟ ꯇꯧꯒꯦ ꯍꯥꯏꯔꯛꯇꯣꯏꯔꯥ
ꯈꯪꯗꯦ ꯑꯗꯨꯗꯤ
ꯑꯥ ꯀ ꯁꯤꯒꯤꯁꯦ ꯂꯣꯏꯔꯒ ꯍꯣꯔꯦꯟ ꯅꯨꯡꯗꯥꯡ ꯇꯧꯕ ꯌꯥꯕ꯭ꯔꯥ ꯌꯦꯡꯁꯤ ꯍꯥꯏꯗꯤ ꯐꯣꯟꯗꯣ ꯂꯧꯁꯟꯗ꯭ꯔꯗꯤ ꯑꯩ ꯍꯧꯖꯤꯛ ꯉꯥꯛꯇꯪ ꯊꯝꯒꯦ ꯑꯩꯈꯣꯏ ꯄꯥꯗ ꯍꯜꯂꯛꯇ ꯉꯥꯏꯔꯤ ꯏꯁꯧ ꯂꯥꯡꯉꯛꯀꯅꯤ ꯀꯅꯥ ꯑꯣꯏ ꯁꯥꯟꯅꯅꯣ ꯈꯣꯠꯂꯤꯅꯣ ꯌꯥ ꯉꯥꯡꯉꯛꯀꯅꯤ ꯍꯥꯏꯗꯤ ꯌꯥꯗꯕꯩ ꯅꯠꯇꯕ ꯑꯪ
ꯎꯝ ꯃꯄꯥꯟꯗ ꯆꯠꯂ ꯁꯥꯟꯅꯧ ꯀꯩꯅꯣ
ꯃꯄꯥꯟꯗ ꯁꯥꯟꯅꯩꯁꯦ ꯑꯗꯨꯑꯣꯏꯁꯨ ꯃꯊꯛꯇꯨꯗ ꯌꯦꯡꯅꯤꯡꯗꯦ ꯃꯤꯠ ꯅꯥꯏꯅ ꯍꯥꯏꯔꯛꯇꯕ ꯂꯥꯏꯔꯤꯛ ꯂꯥꯏꯁꯨ ꯇꯧꯗꯦ
ꯂꯥꯏꯔꯤꯛꯀꯤ ꯍꯪꯅꯩꯅ ꯍꯥꯏꯌꯣ ꯑꯦꯁ ꯑꯦꯁ ꯁꯤꯒꯤ ꯍꯪꯅꯩꯅ ꯍꯥꯏꯌꯣ ꯑꯦꯁ ꯑꯁꯤꯗꯤ ꯌꯥ ꯍꯪꯉꯅꯕꯄ ꯅ ꯇꯥꯛꯒ ꯑꯁꯜ
ꯇꯧꯁꯥꯟꯒꯤ ꯇꯧꯁꯪꯈꯤ
ꯍꯣꯏ
ꯃꯥꯥꯡ ꯍꯜꯂꯑꯒ ꯈꯔ ꯉꯥꯡꯉꯦꯕ ꯌꯨꯝꯗ ꯃꯤ ꯁꯨꯅ ꯂꯩꯔꯝꯗ꯭ꯔꯗꯤ ꯑꯃ ꯉꯥꯡꯉꯅꯤ ꯃꯥꯅ ꯍꯦꯛ ꯍꯜꯂꯛꯄꯒꯅꯦ ꯑꯩꯈꯣꯏ ꯃꯌꯥꯝꯁꯦ ꯂꯣꯏꯅ ꯎꯕ ꯃꯥꯏ ꯃꯤꯠꯃꯥꯡꯗ ꯁꯦ ꯃꯥꯅ ꯄꯥꯃꯤꯁꯤ
ꯑꯣ
ꯈꯪꯗꯦꯗ ꯋꯥ ꯉꯥꯡꯉꯣ ꯈꯪꯗꯦ ꯑꯣ ꯑꯩꯅ ꯉꯥꯡꯒꯗꯕꯅꯦ ꯑꯁ ꯆꯠꯂꯨꯏ ꯕꯤꯠ ꯌꯥꯝ ꯂꯩꯇꯦ ꯑꯩ ꯍꯧꯖꯤꯛ ꯀꯥꯟꯁꯦ
ꯄꯥꯏꯈꯠꯄ ꯃꯤꯗꯅꯔ ꯋꯥꯥꯡ ꯏ ꯋꯥꯏ ꯑ ꯉꯥꯡꯗꯣꯏꯁꯥ ꯇꯧꯔꯛꯄ ꯃꯤꯅ ꯅꯠꯇꯕ ꯑꯣ ꯑꯣ ꯑꯣ ꯍꯥꯏꯐꯦꯠꯇꯪ ꯉꯥꯡꯉꯣ ꯋꯥꯔꯤ ꯂꯤꯔꯣ ꯋꯥꯔꯤ ꯇꯥꯗ꯭ꯔꯄꯣ ꯇꯥꯗ꯭ꯔꯕꯣ ꯍꯜꯂꯣ ꯇꯥꯗ꯭ꯔꯕꯧ ꯃꯠ ꯊꯝꯃꯤꯔꯣꯏꯁꯤꯕꯣ ꯃꯠ ꯊꯝꯕꯁꯨ ꯌꯥꯗꯗꯥꯏꯅꯦ ꯃꯤꯅꯤꯠ ꯑꯍꯨꯝ ꯆꯠꯂꯦ ꯇꯥꯕꯤꯔꯤꯕꫭ